ꯍꯜꯂꯣ ꯍꯜꯂꯣ ꯑꯣ ꯇꯥꯔꯕꯣ
ꯇꯥꯔꯦ
ꯍꯨꯏꯗꯨꯕꯨ ꯀꯃꯥꯏꯅ ꯇꯧꯔꯒꯦ
ꯑꯁ ꯌꯥꯗꯧ ꯃꯥꯟꯗ꯭ꯔꯦ ꯑꯃ ꯍꯌꯦꯡ ꯀꯪꯈꯠꯂꯝꯃꯗꯤ ꯀꯪꯈꯠꯂꯝꯃꯦ ꯑꯗꯨ ꯀꯪꯈꯠꯂꯝꯗꯔꯗꯤ ꯌꯥꯔꯕꯣꯏꯅ ꯍꯥꯏ ꯅꯠꯇꯦ ꯄꯨꯗꯤ ꯄꯨꯔꯛꯑꯦ
ꯑꯥ
ꯃꯈꯥꯗ ꯇꯨꯝꯍꯜꯂꯝꯃꯤꯕ
ꯑꯁ ꯏꯗꯣ ꯐꯥꯏꯔꯗꯤ ꯊꯥꯖꯗꯦꯅꯦ
ꯊꯥꯖꯗꯦ ꯃꯁꯥꯗꯣ ꯄꯨꯔꯥ ꯑꯩꯈꯣꯏ ꯁꯤꯕꯩ ꯇꯥꯏꯞꯇꯥ ꯇꯥꯂꯩꯍꯧꯔꯦꯕ
ꯀꯔꯝ ꯀꯥꯟꯗꯒꯤ ꯍꯧꯔꯛꯏꯅꯣ
ꯉꯔꯥꯡ ꯉꯍꯥꯟꯗꯩ ꯍꯧꯔꯕꯥꯅꯦ ꯀꯩꯁꯨ ꯀꯔꯤꯝ ꯇꯧꯔꯣꯏꯗ꯭ꯔꯅ ꯆꯥꯕꯁꯨ ꯈꯔ ꯆꯤꯜꯍꯥꯎ ꯊꯤꯕꯗꯨꯗ ꯀꯔꯤꯝ ꯇꯧꯔꯣꯏꯗ꯭ꯔꯅ ꯈꯜ ꯂꯩꯕꯅꯦ ꯑꯗꯨꯒꯥ
ꯉꯥ ꯉꯥ ꯑꯍꯤꯡꯕꯒꯨꯝꯕ ꯄꯤꯖꯔꯨꯕꯥꯔꯣ
ꯄꯤꯖꯗꯦ
ꯃꯥꯁꯦ ꯀꯩꯅꯣꯝ ꯆꯥꯝꯗꯣꯏ ꯃꯥꯜꯂꯦ
ꯎꯝ ꯑꯉꯥꯡꯒꯤ ꯍꯪꯒꯤꯁꯀꯨꯝꯕ ꯆꯥꯗꯧ ꯃꯥꯥꯜꯂꯦ
ꯍꯣꯏ ꯍꯣꯏ ꯑꯗꯨꯃꯥꯏꯅ ꯆꯥꯔꯝꯗꯣꯏ ꯃꯥꯂꯦ ꯍꯤꯗꯥꯛ ꯑꯃ ꯀꯥꯞꯊꯣꯛꯒꯗꯃꯤꯅꯦ ꯑꯍꯥꯟꯕꯗ
ꯑꯥ ꯑꯗꯨ ꯀꯥꯞꯍꯧꯗ꯭ꯔꯦ ꯑꯗꯨ ꯀꯥꯞꯐꯝꯃꯗꯤ ꯑꯃꯨꯛ ꯀꯩꯁꯨꯝ ꯇꯧꯔꯣꯏ
ꯆꯥꯛ ꯆꯥꯔꯥꯕꯣ ꯅꯪꯕꯣ
ꯆꯥꯛ ꯆꯥꯔꯦ ꯆꯥꯛ ꯀꯩꯅꯣ ꯇꯧ ꯏꯔꯣꯝꯕ ꯆꯥꯔꯦ ꯂꯝꯖꯦꯟ ꯆꯠꯂꯤꯕ ꯗꯥꯎꯅꯥꯗꯣ
ꯆꯠꯂꯤ ꯉꯔꯥꯡ ꯑꯗꯨꯅꯦ ꯉꯔꯥꯡ ꯍꯥꯏꯔꯝꯕꯅꯤꯅꯦ ꯑꯃ ꯀꯩꯒꯤꯗꯣ ꯍꯣꯔꯦꯟꯗꯤ ꯅꯥꯄꯤ ꯍꯌꯦꯡꯗꯤ ꯅꯥꯄꯤ ꯐꯥꯟꯁꯦꯅ ꯑꯗꯨꯒꯤ ꯑꯥ ꯑꯗꯨꯒꯤ ꯅꯪ ꯅꯪꯅ ꯄꯥꯏꯈꯤꯕꯗꯣ ꯐꯪꯅꯔꯛꯄꯗꯨꯗ ꯑꯩꯗꯤ ꯅꯪꯅ ꯄꯥꯏꯕꯖꯤꯗꯤ ꯍꯣꯏ ꯑꯉꯥꯡ ꯑꯃ ꯊꯣꯛꯂꯛꯑꯦ ꯑꯗꯨꯗꯨꯒ ꯃꯥꯅ ꯃꯥ ꯄꯥꯏꯌꯦꯅ ꯍꯥꯏꯕ
ꯎꯝ ꯋꯥꯡꯂꯦꯟꯗ ꯊꯝꯕꯅꯦ ꯍꯥꯏꯗꯤ ꯃꯣꯏ ꯂꯝꯄꯥꯛꯀꯖꯨ ꯅꯛꯅꯕꯅꯤꯅ ꯑꯣꯖꯥꯅ ꯃꯣꯏꯗ ꯊꯝꯃꯣꯅ
ꯊꯥꯎ ꯍꯥꯜꯂ ꯇꯧꯕꯤꯗꯨꯔꯣ ꯑꯈꯣꯏꯗ ꯂꯩꯕꯗꯨꯒ ꯃꯥꯟꯅꯕ꯭ꯔꯣ
ꯃꯥꯟꯅꯕꯅꯦ ꯑꯗꯣ ꯃꯣꯏꯗꯨ ꯃꯣꯏꯗꯨꯅ ꯅꯨꯡꯉꯥꯏꯕꯅꯤ ꯅꯨꯡꯉꯥꯏꯕꯕꯨꯗꯤ
ꯑꯗꯨ ꯅꯪꯅ ꯀꯔꯝ ꯃꯥꯏꯅ ꯂꯥꯛꯇꯣꯏꯕ
ꯑꯩ ꯃꯟꯗ‌ꯦꯗꯩ ꯂꯥꯛꯑꯅꯤ
ꯑꯗꯨ ꯄꯨꯔꯥ ꯍꯥꯔ꯭ꯠꯇꯩꯅꯤꯅꯦ
ꯎꯝ
ꯍꯟꯗꯛ ꯍꯟꯗꯛ ꯍꯞꯇꯥꯗꯤ ꯏꯖꯤ ꯇꯥꯔꯤ ꯃꯊꯪꯗꯤ ꯄꯨꯔꯥ ꯑꯥ
ꯃꯟꯗ‌ꯦꯗꯩ ꯑꯃꫭꯛ ꯍꯌ‌ꯦꯡ ꯎꯝ
ꯑꯗꯨ ꯑꯩꯖꯨ ꯑꯌꯨꯛ ꯅꯨꯡꯗꯤꯟ ꯆꯠꯁꯤꯔ ꯀꯜꯂꯤꯅꯦ ꯅꯪꯗꯤ ꯅꯨꯡꯗꯤꯟ ꯆꯠꯇꫭꯏꯔꫭ
ꯎꯝ ꯑꯩ ꯅꯨꯡꯗꯤꯟ ꯑꯥ ꯗꯨꯀꯥꯟ ꯀꯩꯅꯣ ꯇꯧꯗ꯭ꯔꯗꯤ ꯑꯗꯨꯝ ꯆꯠꯀꯦꯅ ꯈꯜꯂꯦ
ꯑꯌꯨꯛ ꯅꯨꯡꯗꯤꯟ ꯑꯗꯣ ꯑꯩꯖꯨ ꯑꯗꯨꯗ ꯂꯩꯔꯖꯤꯔꯕꯥꯎ ꯈꯜꯂꯤꯝꯃꯤꯅ‌ꯦ ꯁꯤꯗ ꯂꯩꯔꯗꯤ ꯀꯥꯏꯗꯒꯤ ꯐꯣꯟ ꯌꯦꯡꯕꯗ ꯌꯦꯡ ꯌꯦꯡꯕꯗ
ꯎꯝ ꯍꯣꯖꯥꯏꯗ ꯂꯩꯔꯕꯨꯗꯤ ꯄ꯭ꯔꯐꯣꯃꯦꯟꯁꯇꯤ ꯑꯗꯨꯝ ꯀꯥꯅꯤꯗꯥ
ꯍꯌꯦꯡ ꯅꯥꯄꯤ ꯁꯦꯡꯖꯦꯅ ꯇꯧꯕꯅꯦ ꯆꯠꯄꯩ ꯐꯔꯛ ꯇꯥꯗꯣꯔꯦꯅꯦ ꯑꯣꯖꯥꯅ ꯊꯕꯛ ꯇꯧꯔꯀꯥꯟꯗ ꯊꯕꯛ ꯇꯧꯔꯝꯗꯥꯏꯗ ꯂꯥꯛꯅꯤꯡꯗꯦꯅ ꯑꯃꯨꯛ ꯍꯥꯏꯗꯣꯏꯔ ꯈꯪꯗ‌ꯦꯅꯦ
ꯎꯝ ꯊꯕꯛ ꯃꯤ ꯄꯥꯛ ꯂꯥꯛꯅꯗꯝꯅꯤꯅ ꯑꯗꯨꯅ ꯀꯩꯅꯣ ꯇꯧꯕꯅꯦ ꯂꯤꯡꯖꯦꯟ ꯃꯥꯟꯅꯗꯦ‌ ꯈꫭꯠ ꯇꯦꯅ ꯑꯗꯨꯝ ꯉꯥꯡꯕꯗꯤ ꯉꯥꯡꯕꯅꯤ
ꯂꯨꯍꯣꯡꯕ ꯑꯃ ꯂꯩꯕꯗꯣ ꯑꯗꯨꯒꯤ ꯍꯌꯦꯡꯖꯦ
ꯑꯣ ꯑꯗꯨꯠ
ꯑꯥ ꯑꯋꯨꯟꯄꯣꯠ ꯑꯋꯨꯟꯄꯣꯠ ꯁꯤꯡꯗꯨꯏꯅꯦꯕ ꯑꯌꯨꯛ ꯍꯧꯖꯤꯛ ꯍꯧꯖꯤꯛ ꯑꯌꯨꯛ ꯑꯌꯨꯛ ꯑꯌꯨꯛ ꯄꯣꯊꯥꯔꯤꯌꯦ ꯍꯧꯖꯤꯛ
ꯑꯣ
ꯑꯗꯨꯗꯨꯅ ꯑꯩꯅ ꯑꯣꯏꯅ ꯍꯌꯦꯡ ꯑꯌꯨꯛꯇꯣ ꯍꯥꯏꯐꯦꯠ ꯆꯦꯟꯕꯣꯏ ꯀꯩꯕꯣꯏ ꯇꯧꯔꯨꯔꯒ
ꯎꯝ
ꯆꯦꯟꯕꯣꯏ ꯀꯩꯕꫭꯏ ꯇꯧꯔꯨꯔꯒ ꯍꯥꯏꯔꯝꯃꯒꯦ
ꯀꯩꯁꯨ ꯍꯥꯏꯔꯛꯑꫭꯏꯗ
ꯇꯨꯝꯕ ꯇꯨꯝ ꯆꯪꯅꯔꯕꯣ ꯀꯩꯅꯣ ꯃꯨꯍꯣꯏ ꯇꯨꯝꯒ꯭ꯔꯕꯣ ꯕꯣꯟ ꯌꯦꯡꯉꯤꯅꯤ ꯍꯥꯏꯔꯣ
ꯕꯨꯡꯉꯣ ꯕꯣꯟ ꯌꯦꯡꯕ ꯈꯥꯔꯛꯀꯅꯤ ꯍꯥꯏꯕꯅꯦ ꯑ ꯄꯥꯕꯨꯡ ꯍꯜꯂꯛꯈ꯭ꯔꯦ ꯑꯗꯨꯒꯤ ꯆꯥꯛ ꯆꯥꯗꯣꯏ ꯇꯧꯔꯝꯗꯧ ꯃꯥꯜꯂ‌ꯦ
ꯍꯜꯂꯛꯈ꯭ꯔ‌ꯦ
ꯎꯝ
ꯀꯥꯏꯗ ꯌꯦꯡꯉꯤꯅꯣ ꯁꯤꯒꯤ ꯕꯖꯥꯔꯗꯨꯗ ꯌꯦꯡꯉꯤꯔꯣ ꯀꯥꯏꯗ ꯌꯦꯡꯉꯤꯅꯣ
ꯅꯠ ꯅꯠꯇꯦꯗ ꯌꯨꯝꯗ ꯌꯦꯡꯉꯤ ꯌꯨꯝ ꯇꯤꯕꯤꯗ
ꯅꯠꯇꯦꯍꯦ ꯀꯔꯤ ꯍꯨꯏꯒꯤꯗꯣ
ꯑꯣ ꯍꯨꯏꯒꯤꯗꯨꯔꯣ
ꯑꯥ
ꯑ ꯁꯤꯒꯤ ꯀꯩꯅꯣ ꯂꯩꯕ ꯃꯥ ꯄꯨꯂꯤꯁ ꯏꯁꯇꯦꯁꯟ ꯃꯃꯥꯡꯒꯤꯗꯨꯗ
ꯑꯗꯨꯕꯨ ꯇ꯭ꯋꯦꯟꯇꯤ ꯐꯣꯔ ꯑꯋꯥꯔ ꯍꯥꯡꯕ꯭ꯔꯅꯦ ꯄꯨꯡ ꯀꯨꯟꯃꯔꯤ ꯍꯥꯡꯕ꯭ꯔꯅꯦ ꯑꯗꯨꯕꯣ
ꯄꯨꯡ ꯀꯨꯟꯃꯔꯤꯗꯤ ꯍꯥꯡꯗꯦ ꯅꯨꯡꯗꯥꯡ ꯀꯩꯅꯣꯗꯤ ꯍꯥꯡꯉꯦ ꯃꯥ ꯑꯥ ꯄꯥꯈꯪ ꯑꯃ꯫ ꯉꯁꯥꯏ ꯑꯈꯣꯏ ꯌꯦꯡꯉꯛꯄ ꯑꯃ ꯄꯨꯡ ꯃꯔꯤ ꯑꯗꯨꯋꯥꯏꯗ ꯌꯦꯡꯉꯨꯅꯦꯗ ꯃꯥ ꯍꯧꯖꯤꯛ ꯍꯥꯡꯉꯤ ꯈꯣꯠꯂꯤ ꯂꯥꯛꯑꯣꯅ ꯍꯥꯏꯕꯗꯨꯗ꯫ ꯐꯠ ꯂꯥꯎ ꯆꯠꯂꯒ ꯌꯦꯡꯍꯧꯕ꯫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
ꯃꯁꯥꯗꫭ ꯇꯤꯟ ꯇꯤꯟ ꯃꯌꯥꯝ ꯌꯥꯎꯔ ꯂꯩꯔꯝꯃꯦ ꯃꯁꯥꯗꯣ ꯑꯁ ꯀꯥꯏꯗꯩꯅꯣ ꯌꯥ꯫ ꯇꯧꯃꯥꯟ ꯇꯤꯟ ꯃꯌꯥꯝ ꯁꯧꯔ ꯃꯁꯥ ꯃꯕꯨꯛ ꯃꯅꯨꯡꯗ ꯂꯩꯕ ꯃꯥꯜꯂꯦꯕ꯫
ꯑꯗꯨꯅ‌ꯦ ꯑꯩꯅ꯫ ꯑꯁ ꯏ ꯐꯥꯏꯔꯗꯤ ꯈꯪꯗꯦꯅꯦ ꯊꯥꯕꯨ ꯊꯥꯖꯗꯦꯅꯦ꯫ ꯏ ꯍꯨꯏꯗꯣ ꯑꯗꯨꯝ ꯏ ꯐꯥꯔꯗꯤ ꯑꯗꯨꯝ ꯇꯧꯕꯅꯦꯕ
ꯎꯝ
ꯑꯗꯨꯝ ꯂꯣꯏ ꯇꯧꯅꯕꯅꯦꯕ ꯑꯩꯈꯣꯏꯒꯤꯁꯨ ꯦꯡꯣ ꯐꯔꯗꯦꯗꯣ ꯌꯥꯗꯦꯕ ꯁꯤꯕꯅꯦꯕ ꯑꯃꯗꯨꯅ ꯀꯝꯄꯔꯒꯦ
ꯍ ꯑꯗꯨ ꯃꯥꯥꯡꯒꯨꯔꯦ
ꯃꯥꯡꯈꯩꯗꯤ ꯑꯗꯨꯝ ꯆꯠꯈ꯭ꯔꯕ
ꯑꯥ ꯀꯅꯥ ꯃꯤꯅ ꯐꯥꯖꯤꯟꯈ꯭ꯔꯤꯔꯥ ꯃꯤꯅ ꯐꯥꯖꯤꯟꯈ꯭ꯔꯤꯗ ꯑꯁꯨꯝ ꯑꯣꯏꯅꯥꯝ ꯂꯣꯝꯗ ꯆꯠꯈꯤꯕꯅꯦꯕ
ꯑ
ꯑꯗꯣ ꯍꯜꯂꯛꯄꯗ ꯍꯜꯂꯛꯇ꯭ꯔꯕ ꯑꯃꯈꯛꯇꯪ ꯍꯜꯂꯛꯑꯕ
ꯎꯝ ꯃꯕꯥꯅꯤꯨꯛ ꯆꯠꯈ꯭ꯈꯤꯕ
ꯎꯝ ꯑꯃꯈꯛꯇꯪ ꯍꯜꯂꯛꯑꯦ ꯑꯗꯣ ꯑꯃ ꯍꯜꯂꯛꯇ꯭ꯔꯦ
ꯍꯣꯏ ꯂꯩꯗꯤ ꯂꯩꯅꯔꯝꯒꯅꯤ ꯑꯗꯨꯗꯥꯋꯥꯏꯗ
ꯎꯝ ꯐꯥꯖꯟꯅ ꯌꯥꯎꯕ꯭ꯔꯥ ꯀꯩꯅꯣ ꯑꯗꯨꯗꯒꯤ ꯐꯖꯅꯕꯅꯦ ꯃꯣꯏꯠꯇꯗ ꯀꯁꯥꯕꯗ ꯍꯅ
ꯆꯥꯔꯦꯗ ꯑꯃꯨꯛ ꯁꯤꯗ ꯑꯃꯨꯛ ꯆꯥꯔꯦ
ꯎꯝ ꯀꯩꯌꯥ ꯀꯩꯌꯥꯡ ꯆꯥꯕ
ꯉꯁꯥꯏꯒꯤ ꯏꯟꯁꯥꯡ ꯌꯦꯔꯨꯝ ꯊꯣꯡꯕ ꯑꯣꯏꯅ ꯆꯥ
ꯎꯝ ꯗꯤꯄ ꯐꯗ꯭ꯔꯦ ꯍꯣꯏ
ꯍꯥꯥ ꯃꯊꯪ ꯃꯊꯪ ꯇ ꯀꯥꯣ
ꯑꯥ ꯂꯣꯏꯁꯅꯄꯤ ꯍ ꯅꯣꯡ ꯆꯨꯗ꯭ꯔꯦꯗ
ꯅꯣꯏ ꯉꯁꯥꯏꯦ ꯁꯜꯄꯗꯨꯗꯤ ꯁꯣꯇ꯭ꯔꯥ
ꯆꯨꯗꯦ ꯑꯗꯨꯝ ꯐꯒ꯭ꯔꯦ ꯃꯀꯨꯞ ꯃꯀꯨꯞ ꯆꯨꯔꯝꯃꯒ ꯑꯗꯨꯝ ꯅꯣꯡ ꯂꯦꯞꯈ꯭ꯔꯦ ꯑꯗꯣ ꯉꯥ ꯌꯧꯕꯒ
ꯎꯦ
ꯇꯦ ꯇꯦ ꯑꯃꯗꯤ ꯂꯥꯛꯑꯃꯤꯅꯦ
ꯑꯗꯨ ꯃꯄꯥꯟ ꯂꯝꯝꯒꯤ ꯑꯥ ꯑꯔꯥꯞꯄ ꯑꯣꯏꯔꯝꯃꯣꯅꯤꯗ
ꯈꯪꯗꯦ ꯃꯄꯥꯟ ꯂꯝꯪꯒꯦꯔꯗꯤ ꯑꯃꯗꯤ ꯂꯥꯛꯑꯅꯦ ꯑꯩꯗꯤ ꯁꯤꯂꯣꯡꯗ ꯚꯦꯀꯦꯟꯁꯤ ꯌꯥꯝꯅꯤ ꯁꯤꯂꯣꯡꯗ ꯍꯥꯟꯅ ꯆꯦꯟꯁꯤꯔꯅ ꯈꯜꯂꯤ
ꯁꯤꯜꯆꯔ ꯁꯤꯜꯆꯔꯗ ꯑꯗꯨꯝ ꯌꯥꯕꯅꯤꯅ ꯁꯤꯂꯣꯡ ꯍꯪꯗꯦ ꯁꯤꯂꯣꯡꯗꯤ ꯌꯥꯝ ꯌꯥꯝꯗꯣꯏꯅꯤ ꯃꯥꯟꯗꯦ
ꯑ ꯆꯅꯤꯃꯨꯛ ꯑꯣꯏꯔꯗꯤ ꯆꯦꯟꯕ ꯌꯥꯏ
ꯃꯄꯥꯟ ꯂꯝꯗꯤꯔꯣꯏ ꯌꯥꯏꯗ ꯑꯦꯛꯖꯥꯝꯗꯣ ꯄꯥꯝꯃꯨꯏ ꯍꯥꯏꯕ ꯋꯥꯅꯤ ꯃꯄꯥꯟ ꯂꯝꯒꯤ ꯑꯃ ꯉꯝꯃꯗꯤ ꯌꯥꯔꯦ ꯑꯗꯨꯗꯨꯒ ꯃꯅꯤꯄꯨꯔꯒꯤ ꯑꯃ ꯉꯝ ꯃꯒꯌꯥꯔꯦ ꯁ ꯑꯩꯗꯤ ꯆꯦꯟꯕꯗꯣ ꯍꯧꯕꯩ ꯈꯣꯡ ꯈꯨꯠꯁꯦ ꯃꯥꯥꯏ ꯊꯤꯟꯗꯣꯛꯄ ꯊꯤꯟꯗꯣꯛꯄꯗ
ꯏꯁ ꯀꯣꯀ ꯌꯥꯝ ꯅꯥꯕꯅꯤ ꯈꯨꯔꯥꯏ ꯁꯤꯟ ꯄꯦꯟꯒꯗꯣ ꯈꯥꯡ ꯂꯥꯛꯉꯝꯗꯕꯅꯤ
ꯐꯝꯕꯒ ꯉꯝꯗꯦꯔꯥ ꯅꯥꯕ
ꯑꯥ
ꯑꯗꯩꯗꯤ ꯉꯍꯥꯟꯗꯤ ꯈꯣꯡ ꯀꯤꯂꯣꯃꯤꯇꯔ ꯇꯔꯥ ꯆꯦꯟꯕꯗꯣ ꯈꯣꯡꯁꯦ ꯊꯥꯡ ꯊꯣꯛꯂꯛꯇꯗꯅ ꯋꯥꯗꯅ ꯄꯣꯊꯥꯗ ꯌꯥꯗꯦꯅꯦ ꯑꯗꯨꯒꯤꯅꯦ ꯑꯩꯅ ꯁꯤꯗ ꯁꯤꯗ ꯂꯩꯔꯦ ꯊꯕꯛꯇꯣ ꯒꯥꯔꯤ ꯆꯥꯝꯕꯅꯤꯅ ꯄꯨꯡ ꯌꯥꯎꯗꯤ ꯌꯥꯎꯋꯤ ꯍꯣꯏ ꯄꯇꯥ ꯍꯣꯏ ꯇꯧꯍꯜꯂꯒ ꯑꯗꯨ ꯐꯪꯗꯕꯩ ꯈꯣꯡꯗꯨ ꯁꯤꯗꯩꯑꯕ
ꯎꯝ
ꯑꯦ ꯑꯗꯨꯗ ꯂꯩꯔꯒ ꯏꯔꯨꯖꯕ ꯈꯣꯠꯄ ꯏꯔꯨꯖꯕ ꯑꯦ ꯑꯌꯨꯛ ꯅꯨꯡꯊꯤꯟ ꯐꯖ ꯆꯦꯜꯂꯒ ꯐꯖꯟ ꯄꯣꯊꯥꯒꯦꯅ ꯈꯟꯕꯅꯦ ꯑꯗꯨ ꯕꯣꯟꯁꯦ ꯂꯣꯏꯔ ꯇꯥꯗꯣꯏ ꯃꯥꯜꯂꯦ
ꯑꯗ ꯑꯗꯨꯅ ꯐꯗꯧꯃꯥꯂꯦ ꯌꯨꯝ ꯂꯩꯔꯒ ꯁꯥꯟꯅ ꯈꯣꯠꯅꯕꯗꯨꯁꯨ ꯁꯨꯝ ꯆꯠꯃꯤꯟꯅꯕ
ꯑꯦꯁ ꯑꯦꯁ ꯁꯤꯒꯤꯁꯨ ꯀꯨꯢꯁꯤꯜꯂꯛꯇ꯭ꯔꯦ ꯍꯧꯖꯤ ꯑꯥꯒꯁ ꯂꯣꯏꯔꯝꯗꯥꯏ ꯁꯦꯞꯇꯦꯝꯕꯔ ꯁ꯭ꯋꯥꯏ ꯇꯧꯁꯤꯜꯂꯅꯤ ꯊꯥ ꯑꯃꯅꯤ ꯈꯛꯇ ꯉꯥꯏꯔꯦ ꯑꯗꯨꯅ ꯊꯥ ꯑꯃꯅꯤꯁꯦ ꯑꯝꯇ ꯉꯝꯅꯕ ꯑꯝꯇ ꯂꯣꯢ ꯊꯥ ꯑꯃꯅꯤꯁꯦ
ꯑꯁ ꯑꯗꯨꯗꯤ ꯅꯨꯡꯁꯥꯗꯤ ꯁꯥꯥꯅꯤꯍꯦ ꯃꯣꯏ ꯑꯥꯒꯁ ꯁꯦꯞꯇꯦꯝꯕꯔꯁꯤꯗ
ꯏꯁ ꯅꯨꯡꯁꯥ ꯃꯔꯛꯇꯅꯤ ꯀꯩꯅꯣ ꯑꯈꯣꯏꯅ ꯆꯦꯜꯂꯤꯁꯦ ꯄꯨꯡ ꯕꯥꯔꯣ ꯃꯈꯥꯏꯒ ꯇꯥꯕꯗ ꯋꯥꯕꯁꯤꯗꯤ
ꯎꯝ
ꯇꯤ ꯑꯦꯗꯣ ꯃꯄꯥꯟ ꯂꯝꯗ ꯑꯃ ꯆꯦꯟꯒꯗꯝꯅꯤ ꯑꯗꯨꯗꯨꯒ ꯃꯅꯤꯄꯨꯔꯗꯁꯨ ꯑꯃ ꯆꯦꯟꯒꯗꯝꯅꯤ
ꯑ ꯑꯗꯨꯃꯥꯏꯅ ꯇꯧꯁꯤꯔꯅ ꯈꯜ ꯃꯅꯤꯄꯨꯔꯒꯤꯗ ꯈꯔ ꯚꯦꯀꯦꯟꯁꯤ ꯄꯤꯛꯂꯞ ꯀꯗꯧ ꯃꯥꯜꯂꯦꯅ ꯍꯥꯏꯌꯦꯕ
ꯇꯨꯡꯖꯤꯜꯂꯣ ꯑ ꯇꯨꯡꯖꯤꯜꯂꯣ ꯇꯨꯡꯖꯤꯜꯂꯣ ꯄꯩꯁꯥ ꯇꯨꯡꯖꯤꯜꯂꯣ ꯍꯌꯦꯡ ꯑꯥꯗ ꯆꯠꯄꯗ ꯄꯩꯁꯥꯗꯣ ꯈꯔ ꯃꯔꯥꯡ ꯀꯥꯏꯅ ꯆꯠꯂꯗꯤ ꯅꯨꯡꯉꯥꯏꯕꯅꯤ ꯆꯊꯣꯛ ꯆꯠꯆꯤꯟ ꯇꯧꯕꯗ ꯑꯗꯩꯗꯤ ꯑꯒꯅꯤꯄꯠ ꯇ꯭ꯔꯦꯛ ꯊꯥꯔꯝꯕꯗꯤ ꯅꯪ ꯐꯒꯗꯕ ꯅꯪꯅ ꯀꯔꯤꯗꯅꯣ ꯅꯪ ꯅꯥꯟꯊꯣꯛꯍꯧꯔꯤꯁꯤꯅ ꯑꯒꯅꯤꯄꯠ ꯊꯥꯍꯧꯗ꯭ꯔꯤꯁꯤꯅ
ꯑꯩꯅꯥ ꯑꯃꯨꯛ ꯈꯔ ꯑꯒꯟꯅꯤꯁꯦ ꯊꯥꯒꯦꯗꯤ ꯈꯜꯂꯝꯕꯅꯦ ꯑꯗꯨꯒ ꯑꯣꯖꯥꯅ ꯈꯔ ꯀꯟꯅ ꯍꯣꯠꯅꯔꯒ ꯇꯦ ꯑꯦ ꯑꯣꯏꯅ ꯆꯦꯜꯂꯣꯅ
ꯍꯣꯏ ꯑꯗꯨ ꯌꯥꯏ ꯑꯗꯩꯗꯤ ꯏꯁꯄꯣꯔꯠꯀꯤꯗꯨꯁꯨ ꯑꯣꯖꯥꯅ ꯍꯥꯏꯕꯗꯨꯁꯨ ꯆꯦꯟꯁꯤꯟꯕ ꯌꯥꯏꯅꯦ
ꯑꯥ ꯏꯁꯄꯣꯔꯠꯀꯤꯗꯨꯁꯨ ꯌꯥꯏ ꯁ ꯃꯣꯢ ꯁꯥꯔꯗꯤꯐꯤꯒꯦꯠ ꯈꯔ ꯄꯥꯢꯔꯗꯤ
ꯅꯣꯖꯨꯏ ꯌꯥꯢ ꯑꯗꯨꯃꯥꯏ ꯆꯦꯟꯖꯤꯟꯕ
ꯎꯝ ꯕꯣꯜ ꯌꯦꯉꯣꯏꯗ꯭ꯔꯣ ꯇꯥꯃꯣ ꯍꯣꯏꯗꯤ
ꯕꯣꯜ ꯌꯦꯡꯒꯗꯝꯅꯤ ꯍꯣꯏ ꯍꯣꯏ ꯌꯥꯔꯦ ꯌꯥꯔꯦ ꯕꯣꯟ ꯂꯥꯛꯑꯃꯥꯜꯂꯦ ꯕꯣꯟ ꯑꯣꯏꯅ ꯌꯦꯡꯉꯒꯦ ꯑꯗꯨꯗꯤ ꯊꯝꯃꯣ ꯊꯝꯃꯣ